ꯇꯥꯥꯎ ꯇꯥꯕ
ꯍꯥ ꯑ‌ꯣꯖꯥ
ꯑꯣ ꯇꯥꯔꯦ ꯇꯥꯔꯦ ꯇꯥꯔꯕ
ꯍꯂꯣ
ꯇꯥꯕ꯭ꯔꯣ
ꯑꯣ ꯇꯥꯏ ꯇꯥꯏ ꯑꯣꯖꯥ ꯇꯥꯏꯀꯣ ꯑꯣ ꯍꯣꯏ ꯍꯣꯏ ꯍꯧꯖꯤꯛ ꯑꯩ ꯈꯤꯇꯪ ꯈꯪꯅꯤꯡ ꯑꯗꯨꯝ ꯗꯤꯁꯀꯁ ꯇꯧꯁꯦꯕꯀꯣ ꯍꯧꯖꯤꯛ ꯈꯪꯅꯤꯡꯕꯁꯤꯅ ꯍꯧꯖꯤꯛ ꯕꯦꯠ ꯂꯣꯟꯁ ꯀꯥꯏꯁꯦꯀꯣ ꯈꯤꯇꯪ ꯑꯁꯤꯒꯤ ꯃꯇꯥꯡꯗꯀꯣ ꯑ ꯕꯦ ꯗ ꯕꯦꯠ ꯂꯣꯟꯁ ꯁꯤꯒꯤ ꯃꯇꯥꯡꯗ ꯑꯗꯨꯒ ꯑꯥ
ꯀꯩꯅꯣꯅꯤꯗ ꯕꯦꯗꯦꯞꯁꯀꯨꯝꯕ ꯍꯥꯏꯁꯤꯅ ꯃꯤꯅ ꯄꯩꯁꯥ ꯍꯥꯠꯈꯤꯕꯀꯣ ꯄꯩꯁꯥ ꯄꯨꯔ ꯁꯤꯡꯉꯛꯇꯕ ꯑꯗꯒꯤ ꯂꯣꯟ ꯄꯤꯊꯈ꯭ꯔꯀꯥꯟꯗ ꯅꯟ ꯄꯔꯐꯣꯔꯃꯤꯡ ꯑꯦꯁꯦꯠ ꯑꯣꯏꯔꯛꯄꯀꯣ
ꯎꯝ
ꯕꯦꯡꯀꯤꯗꯤ ꯃꯔꯨꯑꯣꯏ ꯑꯣꯏꯅ ꯇꯧꯔꯤꯁꯤꯦ ꯃꯣꯏꯒꯤꯗꯤ ꯂꯣꯟ ꯄꯤꯊꯔꯀꯥꯟꯗ ꯂꯥꯛꯄ ꯏꯟꯇꯔꯦꯁꯇꯨꯅ ꯃꯣꯏꯒꯤ ꯄ꯭ꯔꯣꯐꯤꯠꯅꯦꯕ ꯑꯗꯨꯅ ꯃꯣꯏꯒꯤ ꯑꯦꯝꯄ꯭ꯂꯣꯌꯤ ꯃꯌꯥꯝ ꯁꯦꯂꯔꯤ ꯄꯤꯔꯤꯅꯤꯗꯅꯀꯣꯒꯤ ꯑꯦꯁꯦꯠ ꯄꯔꯐꯣꯝ ꯇꯧꯔꯛꯇ ꯇꯥꯔꯒꯗꯤ ꯑꯦꯟ ꯄꯤ ꯑꯦ ꯇꯥꯕ ꯀꯥꯟꯗ ꯂꯣꯟꯗ ꯂꯩꯔꯤꯁꯦ ꯀꯣ
ꯎꯝ
ꯑꯗꯨꯃꯥꯏꯅ ꯂꯩꯌꯦꯕ ꯅꯣꯟ ꯄꯔꯐꯣꯔꯃꯦꯡꯁ ꯑꯁꯤꯁꯨ ꯃꯈꯜ ꯌꯥꯝꯃꯦ ꯍꯥꯏꯗꯤ ꯊꯥ ꯇꯔꯨꯛꯇ ꯁꯤꯡꯉꯛꯇꯕ ꯃꯇꯝ ꯂꯩꯕ ꯃꯈꯜ ꯃꯔꯤ ꯑꯍꯨꯝ ꯃꯔꯤ ꯈꯥꯏꯗꯣꯛꯑꯦꯕ ꯑꯦꯟ ꯄꯤ ꯑꯦ ꯇꯥꯕꯒꯤꯁꯦ ꯑꯗꯨꯅ ꯑ ꯑꯁꯤꯤꯡꯉꯛꯇ ꯇꯥꯔꯒꯗꯤ ꯍꯥꯏꯗꯤ ꯀꯣꯂꯥ ꯇꯔꯦꯜ ꯁꯦꯀ꯭ꯌꯨꯔꯤꯇꯤ ꯑꯣꯏꯅ ꯊꯝꯃꯝꯕ ꯍꯤꯡꯣꯜꯥꯇꯥꯒꯨꯝꯕ ꯀꯩꯒꯨꯝꯕ ꯑꯗꯨꯝ ꯊꯝꯃꯤꯗꯅ ꯂꯣꯟꯒꯨꯝꯕ ꯂꯧꯕꯅꯤꯀꯣ ꯑꯗꯨꯝ ꯕꯦꯡꯅ ꯑꯃꯨꯛ ꯂꯥꯛꯑꯒ ꯑꯁ ꯄꯥꯏꯁꯤꯜꯂꯒ ꯌꯣꯟꯊꯣꯛꯑꯒ ꯑꯃꯨꯛ ꯄꯩꯁꯥꯗꯣ
ꯎꯝ ꯎꯝ ꯑꯗꯨꯒꯤ ꯇꯔꯝꯗꯣ ꯀꯔꯤꯕ ꯕꯦꯡꯀꯤꯡꯒꯤ ꯇꯥꯔꯝ ꯑꯗꯨꯒꯤꯗꯣ
ꯑꯦꯟ ꯄꯤ ꯑꯦ ꯅꯟ ꯄꯔꯐꯣꯁ ꯑꯥ ꯃꯣꯠꯒꯦꯁ ꯍꯣꯏ ꯁꯦꯀꯨꯔꯤꯇꯤ ꯃꯣꯠꯒꯦꯁ ꯀꯣꯂꯥꯇꯔꯦꯜ ꯁꯦꯀꯨꯔꯤꯇꯤꯗ ꯃꯣꯠꯀꯦꯁ ꯊꯝꯕ
ꯎꯝ ꯎꯝ ꯑꯗꯣ ꯕꯦꯠ ꯕꯦꯠ ꯕꯦꯠ ꯂꯣꯟ ꯀꯥꯏꯁꯦꯀꯣ ꯃꯁꯤꯁꯦ ꯑꯦꯟ ꯄꯤ ꯑꯦꯗ ꯇꯥꯕ ꯃꯈꯩꯗꯨ ꯚꯦꯠ ꯂꯣꯟ ꯑꯗꯨꯝ ꯍꯥꯏꯗꯣꯏꯔ ꯅꯠꯇ꯭ꯔꯒ ꯍꯧꯖꯤꯛꯀꯤ ꯀꯔꯝꯕ ꯀꯦꯇꯦꯒꯣꯔꯤ
ꯎꯝ ꯕꯦꯠ ꯂꯣꯟ ꯇꯥꯕ ꯒꯥꯏ ꯍꯥꯏꯖꯤ ꯅꯟ ꯄꯐꯣꯉꯣꯡ ꯒꯤ ꯑꯦꯁꯦꯠ ꯇꯥꯔꯅꯤꯀꯣ ꯅꯟ ꯄꯐꯉꯣꯡꯒꯤ ꯑꯦꯁꯦꯠꯇꯨꯗ ꯃꯨꯛ ꯃꯈꯜ ꯑꯃꯨꯛ ꯂꯩꯒ꯭ꯔꯦ ꯑꯗꯒꯤ ꯈꯨꯗꯝ ꯑꯣꯏꯅ ꯊꯥ ꯑꯃ ꯁꯤꯡꯉꯛꯇꯕ ꯀꯣ ꯑꯗꯒꯤ ꯊꯥ ꯑꯃꯗꯩꯅ ꯊꯥ ꯅꯤꯕꯨꯒꯤ ꯆꯥꯡ ꯃꯅꯨꯡꯗ ꯁꯤꯡꯉꯛꯇꯕ ꯑꯗꯒꯤ ꯊꯥ ꯑꯍꯨꯝꯕꯧꯅ ꯕ ꯊꯥ ꯇꯔꯨꯛꯀꯤ ꯃꯇꯨꯡꯗ ꯁꯤꯡꯉꯛ ꯇꯕ ꯃꯌꯥꯝ ꯃꯈꯜ ꯃꯌꯥꯝ ꯂꯩꯌꯦ ꯑꯄ꯭ꯔꯣꯕꯣꯡꯒꯤꯁꯦꯠ ꯇꯥꯕ
ꯎꯝ ꯑꯗꯣ ꯑꯗꯨꯒ ꯃꯔꯤ ꯂꯩꯅꯅꯀꯣ ꯑꯗꯨꯒ ꯃꯔꯤ ꯂꯩꯅꯅ ꯍꯧꯖꯤꯛ ꯑ ꯑꯩꯈꯣꯏ ꯑꯥ ꯎꯝ ꯀꯔꯤꯕ ꯑꯩꯈꯣꯏꯒꯤ ꯀꯔꯤꯕ ꯏꯁꯀꯣꯔ ꯑꯃ ꯂꯩꯕꯗꯣ
ꯁꯤꯚꯤꯜ ꯏꯁꯀꯣꯔ ꯁꯤꯚꯤꯜ ꯏꯁꯀꯣꯔ ꯑꯁ ꯁꯤꯚꯤꯜ ꯏꯁꯀꯣꯔꯗꯤ ꯄꯨꯔꯥ ꯈꯔꯥꯞ ꯇꯧꯈ꯭ꯔꯅꯤ
ꯁꯤꯚꯤꯜ ꯏꯁꯀꯣꯔꯁꯦ ꯁꯣꯛꯄꯗꯣ ꯁꯣꯛꯈ꯭ꯔꯦ ꯈꯟꯒ꯭ꯔꯦꯀꯣ ꯃꯁꯤ ꯀꯃꯥꯏꯅ ꯃꯁꯤ ꯀꯃꯥꯏꯅ ꯁꯦꯝꯒꯠꯀꯅꯤ ꯁꯤꯃꯨꯛ
ꯁꯤꯚꯤꯜ ꯏꯁꯀꯣꯔ ꯁꯦꯝꯒꯠꯀꯦ ꯍꯥꯏ ꯇꯥꯔꯒꯗꯤꯅꯦ ꯅꯪꯅ ꯁꯤꯚꯤꯜ ꯏꯁꯀꯣꯔꯁꯦ ꯆꯦꯛ ꯁꯨꯡꯇꯧ ꯇꯧꯗꯕꯀꯣ ꯊꯥ ꯃꯉꯥ ꯇꯔꯨꯛꯁꯦ ꯑꯗꯨꯒ ꯂꯣꯟ ꯃꯆꯥ ꯃꯆꯥ ꯑꯣꯏꯒꯦꯔꯥ ꯑꯝꯇ ꯑꯦꯄ꯭ꯂꯥꯏ ꯇꯧꯔꯅꯣꯕꯀꯣ
ꯎꯝ
ꯑꯗꯣ ꯑꯗꯨꯃꯥꯏꯅ ꯊꯥ ꯊꯥꯒꯤ ꯑꯣꯏꯅ ꯕꯦꯡꯇ ꯆꯠꯂꯒ ꯌꯦꯡꯍꯟꯕꯒꯨꯝꯕ ꯑꯗꯨ ꯅꯠꯇ꯭ꯔꯒꯗꯤ ꯁꯤꯚꯤꯜ ꯏꯁꯀꯣꯔ ꯀꯩꯅꯣ ꯇꯧꯕꯩ ꯁꯨꯡꯂꯩ ꯎꯄꯥꯏ ꯁꯨꯡꯂꯩ ꯂꯩꯇꯦ ꯑꯗꯨ ꯅꯪ ꯍꯨꯖꯤꯛ ꯂꯦꯝꯍꯧꯔꯤꯕ ꯂꯣꯟꯁꯤꯡꯗꯕꯒꯩꯗꯣ ꯃꯇꯝ ꯆꯥꯟ ꯆꯥꯅ ꯁꯤꯡꯗꯣꯛꯄꯤꯕ ꯆꯍꯤ ꯍꯤ ꯑꯃ ꯃꯨꯛ ꯆꯍꯤ ꯑꯃꯃꯨꯛ ꯃꯈꯥꯏꯗ ꯑꯗꯨꯝ ꯁꯤꯚꯤꯜ ꯏꯁꯀꯣꯔꯗꯣ ꯀꯥꯈꯠꯂꯛꯀꯅꯦꯕ
ꯎꯝ
ꯑꯗꯨꯅꯤ
ꯑꯗꯨ ꯃꯣꯏꯅ ꯀꯔꯤꯕ ꯑꯥ ꯑꯝ ꯀ꯭ꯔꯦꯗꯤꯠ ꯀꯥꯔꯠ ꯂꯧ ꯕ ꯑꯗꯨꯒꯨꯝꯕꯀꯣ ꯑꯗꯩꯒꯤꯗꯤ ꯂꯧꯕꯤꯌꯣ ꯑꯗꯨꯒ ꯀꯔꯤꯒꯤꯅꯣ ꯈꯔ ꯍꯥꯏꯕ ꯀꯥꯟꯗ ꯑꯗꯨꯝ ꯃꯊꯥ ꯃꯊꯟꯇ ꯑꯗꯨꯝ ꯈꯔ ꯀꯥꯞꯈꯠꯂꯛꯀꯅꯤ ꯍꯥꯏꯕꯁꯨ ꯂꯩꯌꯦꯕꯀꯣ ꯑꯗꯣ ꯀꯌꯥ ꯆꯨꯝꯕꯅꯣ ꯀꯌꯥ ꯎꯝ ꯍꯥꯏꯗꯤ ꯑ ꯍꯥꯏꯗꯤ ꯍꯧꯖꯤꯛꯄꯨꯗꯤ ꯁꯤꯡꯂꯒꯦꯟ ꯈꯜꯂꯦꯕ ꯐꯣꯔ ꯑꯦꯛꯖꯥꯝꯄꯜ ꯀꯣ ꯍꯥꯏꯗꯤ ꯑꯗꯨꯕꯨ ꯆꯠꯈꯤꯕꯒꯤꯗꯨꯗꯤ ꯎꯝ ꯑꯗꯨꯝ ꯋꯦꯞ ꯑꯣꯐ ꯇꯧꯊꯣꯛꯄ ꯂꯩꯔꯁꯦ ꯐꯣꯔ ꯑꯦꯛꯖꯥꯝꯄꯜ ꯀꯣ ꯋꯦꯞ ꯑꯣꯐ ꯇꯧꯕꯤꯈ꯭ꯔꯦꯕꯀꯣ ꯑꯗꯨꯒ ꯔꯤꯃꯥꯛꯁꯇꯨꯗꯤ ꯈꯔ ꯂꯩꯍꯧꯈ꯭ꯔꯦꯅꯀꯣ ꯑꯗꯨꯒꯤꯗꯨꯅ ꯎꯝ ꯑꯗꯨꯅ ꯑꯗꯨꯒꯤꯃ ꯑꯗꯨꯒꯤ ꯃ ꯃꯇꯝꯗꯨꯗ ꯀꯃꯥꯏꯅ ꯋꯦꯞ ꯑꯣꯐ ꯇꯧꯈꯤꯕꯒꯤ ꯀꯩꯅꯣꯗꯨꯗꯤ ꯂꯩꯔꯕꯅꯤꯅ ꯃꯁꯤ ꯀꯃꯥꯏꯅ
ꯑꯗꯨ ꯅꯪꯅ ꯂꯣꯟ ꯑꯦꯄ꯭ꯂꯥꯏ ꯇꯧꯕꯗ ꯑꯦꯟ ꯑꯣ ꯁꯤ ꯑꯃꯗꯤ ꯄꯥꯏꯔꯅꯤꯗꯅꯀꯣ ꯑꯩꯈꯣꯏꯅ ꯑꯦꯟ ꯑꯣ ꯁꯤ ꯑꯃ ꯄꯥꯏꯔꯅꯤ ꯑꯗꯨꯒ ꯑꯦꯅꯤ ꯂꯣꯟ ꯑꯦꯄ꯭ꯂꯥꯏ ꯇꯧꯒꯦ ꯍꯥꯏꯗꯤ ꯕꯦꯡꯛꯇꯒꯤ ꯄꯔꯁꯣꯅꯦꯜꯒꯨꯝꯕ ꯆꯥꯎꯅ ꯆꯥꯎꯅ ꯇꯧꯒꯦ ꯍꯥꯏꯔꯒꯗꯤ ꯈꯨꯗꯛꯇꯗꯤ ꯇꯧꯔꯨꯔꯅꯣꯕ ꯂꯣꯟꯗꯤ ꯑꯦꯄ꯭ꯂꯥꯏ ꯁꯨꯡꯌꯥ ꯌꯥꯔꯛꯑꯔꯣꯏꯕꯀꯣ ꯗꯨꯁ ꯁꯤꯚꯤꯜ ꯏꯁ꯭ꯀꯣꯔꯖꯦ ꯁꯨꯝ ꯇꯣꯏꯅ ꯁꯨꯝ ꯆꯦꯛ ꯇꯧꯔꯤꯒꯦ ꯍꯥꯏꯁꯨ ꯁꯤꯚꯤꯜ ꯏꯁꯀꯣꯔꯁꯦ ꯇꯥꯕ ꯍꯦꯜꯂꯦꯕ
ꯑꯆꯥ ꯎꯝ
ꯁꯤꯚꯤꯜ ꯏꯁꯀꯣꯔꯁ ꯌꯔꯤꯗꯒꯩ ꯇꯣꯏꯅ ꯆꯦꯛ ꯇꯧꯗꯕ ꯇꯧꯒꯦ ꯍꯥꯏꯇꯥꯔꯁꯨ ꯕꯦꯡꯇ ꯆꯠꯂꯒ ꯇꯧꯍꯟꯕꯀꯣ ꯑꯗꯣ ꯈꯪꯗꯦ ꯑꯗꯨꯃꯛꯇꯤ ꯃꯅꯨꯡꯗꯗꯤ
ꯑ ꯑ ꯑꯥ ꯑꯥ ꯃꯁꯤ ꯑꯉꯥꯡꯅ ꯌꯦꯡꯉꯦ ꯑꯗꯨꯒ ꯈꯪꯅ ꯈꯪꯅ ꯇꯧꯔꯦ ꯀꯥꯏ
ꯍꯥꯏꯗꯤ ꯑ ꯁꯤꯚꯤꯜ ꯏꯁꯀꯣꯔꯠꯇ ꯑꯣꯏꯅ ꯄꯥꯌꯦꯡꯗ ꯌꯦꯡꯉꯤꯁꯦ ꯀꯔꯤ ꯀꯩꯅꯣ ꯂꯣꯟ ꯄꯪꯉꯒ ꯂꯧꯒꯦ ꯍꯥꯏꯁꯦ ꯃꯥꯒꯤ ꯁꯣꯔꯁ ꯂꯩꯇꯕꯒꯤꯔꯥ ꯈꯨꯗꯝ ꯑꯣꯏꯅ ꯃꯤ ꯈꯨꯗꯤꯡꯒꯤ ꯑꯩꯈꯣꯏꯅ ꯄꯩꯁꯥ ꯄꯨꯒꯦ ꯄꯩꯁꯥ ꯄꯨꯒꯅ ꯍꯥꯏꯥꯔꯗꯤ ꯄꯩꯁꯥ ꯂꯩꯇꯕꯩ ꯑꯣꯏꯗꯣꯏꯅꯦꯕ ꯅꯠꯇ꯭ꯔꯥ
ꯎꯝ ꯎꯝ
ꯍꯥꯏꯗꯕꯤꯗ ꯆꯍꯤ ꯑꯃꯒꯤ ꯃꯅꯨꯡꯗ ꯑꯃꯨꯛꯇꯪꯒꯨꯝ ꯍꯥꯏꯔꯛꯄꯗꯅꯦ ꯑꯈꯣꯏꯅ ꯄꯩꯥꯁꯥꯗꯣ ꯄꯤꯅꯤꯡꯗ꯭ꯔꯥ
ꯎꯝ ꯃꯥꯅꯦ ꯑꯥ ꯎꯝ
ꯕꯦꯡꯀꯤꯁꯨ ꯗꯥꯏꯔꯦꯛ ꯎꯝ ꯒꯃꯦꯟ ꯍꯥꯏꯗꯤ ꯕꯦꯡꯀꯤꯁꯨ ꯗꯥꯏꯔꯦꯛ ꯑꯩꯈꯣꯏꯒꯤ ꯑꯦꯁ ꯕꯤ ꯑꯥꯏꯒꯨꯝꯕ ꯀꯩꯒꯨꯝꯕ ꯍꯥꯏꯇꯥꯔ ꯒꯃꯦꯟ ꯅꯠꯇꯦꯗꯅꯀꯣ ꯇꯪꯈꯥꯏ ꯇꯪꯈꯥꯏ ꯑꯣꯏꯅꯕꯅꯦꯕ ꯒꯃꯦꯟꯅ ꯈꯔ ꯃꯣꯏ ꯄ꯭ꯔꯥꯏꯚꯦꯠ ꯀꯩꯅꯣꯗ ꯕꯦꯡꯇꯨꯅ ꯈꯔ ꯀꯩꯅꯣ ꯄꯥꯕ꯭ꯂꯤꯛ ꯁꯦꯛꯇꯔ ꯑꯟꯗꯔꯇꯦꯛꯀꯤꯡ ꯆꯤꯡꯉꯤꯗꯅꯀꯣ ꯑꯗꯨꯅ ꯗꯥꯏꯔꯦꯛ ꯃꯣꯏꯗꯤ ꯄ꯭ꯔꯣꯐꯤꯠ ꯄ꯭ꯔꯣꯐꯤꯠꯇꯨ ꯐꯪꯅꯕꯅꯦꯕ ꯕꯦꯡꯀꯤꯗꯤ ꯇꯧꯔꯛꯏꯁꯦ
ꯎꯝ
ꯑꯗꯨꯅ ꯌꯥꯗꯕ ꯗꯥꯏꯔꯦꯛ ꯒꯥꯃꯦꯟꯒꯤ ꯑꯣꯏꯇꯥꯥꯔꯒꯗꯤ ꯑꯗꯨꯒꯤ ꯑꯁꯤꯒꯤ ꯑꯦꯟ ꯄꯤ ꯑꯦ ꯇꯥꯕꯒꯤ ꯄ꯭ꯔꯣꯕ꯭ꯂꯦꯝꯁꯦ ꯀꯟꯅ ꯂꯩꯔꯣꯏꯕ
ꯎꯝ
ꯃꯥꯒꯤ ꯄ꯭ꯔꯣꯐꯤꯠ ꯐꯪꯉꯛꯀꯥꯗꯣꯏꯅꯤ ꯃꯥꯒꯤ ꯑꯦꯝꯄ꯭ꯂꯣꯌꯒꯤ ꯄꯩꯁꯥ ꯄꯤꯔꯛꯀꯗꯣꯏꯅꯤ
ꯃꯥꯅꯦ ꯃꯥꯅꯦ ꯎꯝ ꯑꯗꯨ ꯍꯟꯗꯛꯀꯤ ꯀꯩꯅꯣꯁꯦ ꯕꯖꯦꯠꯁꯤꯒ ꯀꯣ ꯍꯟꯗꯛꯀꯤ ꯕꯖꯦꯠꯁꯤꯒ ꯂꯥꯁ ꯌꯔꯒꯤ ꯕꯖꯦꯠ ꯆꯠꯈꯤꯕ ꯍꯧꯈꯤꯕ ꯆꯍꯤꯗꯨꯒꯤ ꯕꯖꯦꯠꯀꯣ ꯑꯅꯤꯁ ꯁꯤꯗ ꯀꯃꯥꯏꯅ ꯀꯩꯀꯩ ꯌꯥꯝ ꯈꯦꯠꯅꯕ
ꯕꯖꯦꯠꯁꯦ ꯍꯟꯗꯛ ꯆꯍꯤꯒꯤ ꯕꯖꯦꯠ ꯑꯩ ꯁꯨꯉꯦꯡ ꯉꯦꯡꯗ꯭ꯔꯤ
ꯑꯣ ꯑꯗꯣ ꯃꯌꯥꯝ ꯀꯩꯅꯣ ꯇꯧꯈꯤꯕꯀꯣ ꯃꯌꯥꯝ ꯄꯦꯟꯗꯕ ꯃꯌꯥꯝ ꯍꯥꯏꯈꯤꯕꯀꯣ ꯍꯥꯏꯗꯤ ꯑ ꯎꯝ ꯑꯗꯨ ꯑꯩꯁꯨ ꯗꯤꯇꯦꯜ ꯑꯣꯏꯅꯗꯤ ꯌꯦꯡꯗ꯭ꯔꯕꯀꯣ ꯑꯩ ꯌꯦꯡꯒꯦꯅꯗꯤ ꯇꯧꯔꯤꯀ ꯑꯗꯣ ꯆꯍꯤ ꯂꯣꯏꯗꯧꯔꯦ ꯃꯣꯏ ꯅꯗꯥꯒꯤ
ꯑꯦꯛꯖꯥꯝ ꯀꯩ ꯊꯥꯟꯅꯕ ꯌꯦꯡꯕꯗꯤ ꯍꯧꯔꯒꯦꯅ ꯈꯟꯕꯅꯦ ꯊꯕꯛ ꯆꯤꯟꯃꯟꯈꯤꯕꯁꯤꯗ ꯈꯟꯕ ꯁꯪꯈꯤꯗ꯭ꯔꯦꯕ
ꯎꯝ ꯑꯗꯨꯅꯦ ꯑꯗꯣ ꯂꯥꯟ ꯍꯧꯈꯤꯕꯒꯤꯗꯨꯗꯤ ꯗ ꯑꯩꯅ ꯑꯗꯨꯝ ꯃꯁꯤꯃꯗꯤ ꯌꯥꯏꯅ ꯈꯟꯈꯤꯕ ꯈꯔꯗꯤ ꯌꯥꯕꯅꯦ ꯑꯩ ꯅꯤꯡꯁꯤꯡꯕ ꯊꯣꯛꯇ꯭ꯔꯦꯀꯣ ꯍꯧꯖꯤꯛꯀꯣ ꯔꯤꯐꯣꯔꯃꯦꯁꯟ ꯈꯔꯀꯣ ꯎꯝ
ꯇꯣꯟꯇꯤ ꯐꯥꯏꯚꯇꯤ ꯏꯂꯦꯛꯁꯟꯒꯨꯝꯕ ꯀꯩꯒꯨꯝꯕ ꯏꯂꯦꯛꯁꯟ ꯃꯌꯥꯁꯦ ꯕꯖꯦꯠ ꯑꯗꯨꯝ ꯐꯖꯍꯜꯂꯦ
ꯎꯝ ꯎꯝ ꯎꯝ ꯑꯗꯣ ꯃꯩ ꯂꯥꯛꯄ꯭ꯔꯥꯀꯣ ꯅꯣꯏ ꯑꯗꯣꯗ
ꯑꯥ ꯃꯩꯗꯤ ꯑꯗꯨꯝ ꯂꯥꯛꯑꯦ ꯑꯩꯒꯤꯗꯤ
ꯑꯩꯈꯣꯏ ꯈꯪꯗꯦꯅꯦ ꯅꯣꯡ ꯈꯔ ꯆꯨꯕꯩꯔ ꯃꯩ ꯍꯦꯛꯇ ꯃꯨꯠꯄꯀꯣ ꯑꯗꯨꯒ
ꯎꯝ ꯃꯩꯁꯦ ꯑꯗꯨꯅꯦ ꯑꯩꯈꯣꯏꯅ ꯊꯥꯏꯅ ꯑꯉꯥꯡ ꯑꯣꯏꯔꯤꯀꯥꯟꯗꯗꯤ ꯃꯩ ꯃꯨꯕꯁꯦ ꯀꯩꯁꯨ ꯀꯟꯅ ꯇꯤꯕꯤ ꯌꯦꯡꯉ ꯐꯪꯗꯩ ꯍꯛꯇ ꯉꯥꯏꯔꯝꯗꯦ ꯍꯧꯖꯤꯛꯇꯤ ꯃꯩꯁꯦ ꯌꯥꯎꯗ꯭ꯔ ꯊꯕꯛ ꯑꯝꯗ ꯇꯧ ꯌꯥꯗ꯭ꯔꯦ ꯃꯩ ꯀꯨꯏꯅ ꯃꯨꯠꯂꯗꯤ ꯏꯟꯇꯔꯅꯦꯠꯇꯁ ꯅꯨꯡꯉꯥꯏꯔꯔꯣꯏ ꯅꯠꯇ꯭ꯔꯥ
ꯎꯝ ꯃꯊꯪ ꯃꯊꯪ ꯊꯕꯛꯁꯦ ꯂꯣꯏ ꯀꯥꯏꯅꯃꯤꯅ ꯎꯝ ꯑꯗꯣ ꯑꯣꯖꯥ ꯍꯧꯖꯤꯛꯁꯦ ꯀꯩ ꯀꯩ ꯑꯦꯛꯖꯥꯝ ꯊꯥꯒꯤꯩ ꯍꯣꯅꯔꯤꯒꯦ
ꯌꯥꯝꯝꯁꯦ ꯁꯤꯖꯦꯜ ꯊꯥꯅꯕ ꯇꯧꯔꯤ ꯌꯥꯝꯃꯦ ꯁꯤꯖꯦꯜ ꯊꯥꯔꯛꯄꯗꯤꯀꯣ ꯃꯃꯥꯡꯗꯣ ꯈꯟꯕ ꯌꯥꯕ ꯃꯥꯡ ꯑꯍꯨꯝꯨꯛꯀꯤ ꯆꯥꯡꯠ ꯋꯥꯔ ꯂꯩꯍꯧꯕꯀꯣ
ꯎꯝ
ꯑꯩ ꯍꯟꯇ ꯑꯝꯇꯪ ꯂꯥꯁ ꯑꯣꯏꯅ ꯌꯦꯡꯈꯤꯒꯦ ꯍꯟꯗꯛ ꯐꯥꯎꯔꯛꯇ꯭ꯔꯒꯅ ꯄꯤ ꯑꯩꯆ ꯗꯤꯗ ꯑꯣꯏꯅ ꯑꯣꯟꯁꯤꯜꯂꯒꯦ ꯇꯧꯕꯅꯦꯕꯀꯣ
ꯎꯝ ꯑꯣ ꯑꯗꯨꯗꯣ ꯑꯩꯁꯨ ꯑꯩꯁꯨ ꯇꯧꯒꯦꯅ ꯈꯜꯂꯤꯕꯀꯣ ꯀꯣ ꯍꯟꯗꯛ ꯊꯥꯒꯦꯅꯀꯣ ꯑꯗꯣ ꯀꯩ ꯏꯁꯇ꯭ꯔꯦꯇꯦꯖꯤꯗꯣ ꯀꯩ ꯀꯩ ꯀꯃꯥꯏ ꯀꯃꯥꯏ ꯇꯧꯔꯤꯒꯦ ꯈꯤꯇꯪ ꯁꯌꯔ ꯇꯧꯅꯁꯤꯅꯀꯣ
ꯎꯝ ꯁꯨꯇꯤꯁꯤ ꯅꯪ ꯀꯩꯅꯣꯗ ꯂꯩꯔꯦ ꯄꯦꯛꯇꯇꯤꯁ ꯇ ꯁꯤꯂꯦꯕꯁꯇꯤ ꯊꯥ ꯑꯍꯨꯝ ꯃꯔꯤꯗꯨꯅ ꯂꯣꯏꯅꯦ ꯕ꯭ꯔꯤꯛꯇꯤꯁꯇ ꯂꯩ
ꯎꯝ
ꯃꯥ ꯈꯔ ꯋꯥꯡꯃꯗ ꯈꯤꯇꯪ ꯄ꯭ꯔꯦꯛꯇꯤꯁ ꯄꯤꯕ ꯑꯗꯒꯤ ꯍꯧꯖꯤꯛꯇꯤ ꯏꯪꯂꯤꯁꯁꯨ ꯌꯥꯝ ꯂꯨꯁꯜꯂꯛꯑꯦꯀꯣ ꯑꯩꯁꯦ ꯁꯤꯒꯤꯗꯤ ꯑꯩꯗꯒꯤ ꯁꯦꯛꯁꯟꯅꯕꯜ ꯇꯥꯏꯃꯔꯁꯨ ꯂꯣꯏ ꯊꯝꯃꯦꯗꯅꯀꯣ ꯑ ꯄꯦꯛꯇꯤꯁ ꯂꯩ ꯂꯩꯇꯦ ꯂꯩꯇꯦ ꯃꯃꯥꯡ ꯆꯍꯤ ꯃꯃꯥꯡ ꯆꯍꯤꯒꯤ ꯁꯤ ꯄꯤ ꯑꯣꯗꯩ ꯍꯧꯈꯤꯕ ꯀꯔꯝ ꯇꯧꯕꯅꯦꯕꯀꯣ ꯃꯪꯁꯤ ꯄꯤꯣꯔꯤ ꯍꯧꯔꯦ ꯑꯗꯨ ꯍꯟꯗꯛ ꯁꯤꯖꯦꯜ ꯀꯩꯀꯩ ꯂꯣꯏꯅ ꯂꯥꯛꯑꯅꯤ
ꯎꯝ ꯑꯣ ꯁꯤ ꯐꯩꯅ ꯈꯟꯕ꯭ꯔꯥ ꯐꯩ ꯐꯠꯇꯦꯅ ꯈꯟꯕ꯭ꯔꯥ ꯁꯤꯁꯦ
ꯎꯝ ꯐꯩ ꯐꯩ ꯍꯥꯏꯅ ꯈꯜꯂꯤꯁꯦꯀꯣ ꯑꯩꯈꯣꯏꯅ ꯇꯣꯄꯤꯛꯁꯦ ꯍꯥꯏꯗꯤ ꯍꯟꯗ꯭ꯔꯦꯠ ꯄꯥꯔꯁꯦꯟꯗ ꯄꯥꯗ ꯇꯥꯔꯒꯁꯨ ꯑꯄꯥꯕ ꯈꯔꯁꯤꯗ ꯐꯖꯅ ꯑꯩꯈꯣꯏꯅ ꯑꯦꯛꯁꯄꯔꯠ ꯑꯣꯏꯈꯤ ꯇꯥꯔꯒꯗꯤ ꯐꯩꯌꯦꯕꯀꯣ ꯉꯝꯒꯅꯦꯕ ꯑꯗꯨꯒ ꯍꯥꯏꯁꯤ ꯇꯣꯄꯤꯛꯁꯦ ꯈꯪ ꯇꯥꯔꯒꯁꯨ ꯏꯁꯄꯤꯠꯇ ꯉꯝꯗ ꯇꯥꯔꯒꯗꯤ ꯀꯥꯟꯅꯗꯦꯗꯅ ꯅꯠꯇ꯭ꯔꯥ ꯈꯨꯗꯝ ꯑꯣꯏꯅ ꯃꯦꯠꯁꯇ ꯍꯥꯏꯔꯣ ꯃꯦꯠꯁꯀꯤ ꯑꯦꯔꯤꯃꯦꯇꯤꯛ ꯁꯔꯨꯛꯇ ꯍꯟꯗ꯭ꯔꯦꯠꯇ ꯍꯟꯗ꯭ꯔꯦꯠ ꯊꯣꯡꯕ ꯉꯝ ꯇꯥꯔꯒꯗꯤ ꯌꯥꯏ ꯀꯣꯏꯁꯟ ꯀꯨꯟ ꯃꯉꯥꯗꯨꯗ ꯀꯣꯏꯁꯟ ꯀꯨꯟꯒꯤ ꯆꯥꯡꯗ ꯃꯤꯅꯤꯠ ꯇꯔꯥꯃꯉꯥꯗꯨꯗ ꯉꯝ ꯇꯥꯔꯒꯗꯤ ꯌꯥꯏꯑꯕ ꯑꯗꯨꯁꯨ ꯇꯞꯄꯛ ꯇꯥꯔꯒꯗꯤ ꯉꯝꯃꯣꯏꯕ ꯂꯣꯏꯅ ꯈꯪꯗ꯭ꯔꯒꯁꯨꯀꯣ ꯑꯈꯪꯕ ꯈꯔꯁꯤꯗ ꯑꯦꯛꯁꯄꯔꯠ ꯑꯣꯏꯦ ꯑꯣꯏꯈ꯭ꯔꯒꯗꯤ ꯑꯗꯨꯝ ꯌꯥꯅꯦꯅ ꯈꯜꯂꯤꯦ
ꯎꯝ
ꯃꯔꯤꯖꯅꯤꯡ ꯎꯝ ꯎ ꯎꯝ ꯂꯩꯌꯦ
ꯍꯥꯏꯗꯤ ꯇꯥꯏꯃꯔ ꯊꯝꯗ꯭ꯔꯒꯅ ꯑꯈꯪꯕ ꯑꯦꯔꯤꯌꯥꯗꯨꯗ ꯐꯖꯅ ꯐꯣꯀꯁ ꯇꯧꯈꯤꯕꯀꯣ ꯑꯗꯨ ꯇꯔꯒꯗꯤ ꯑꯗꯨꯕꯨ ꯁꯦꯛꯁꯅꯦꯜ ꯊꯝꯃꯒꯅ ꯂꯦꯕꯦꯜ ꯄ꯭ꯂꯦꯌꯤꯡ ꯐꯤꯜ ꯑꯣꯏꯕꯗꯣ ꯑꯃꯨꯛ
ꯎꯝ ꯎꯝ ꯎꯝ
ꯑꯗꯨꯃꯥꯏꯅ ꯑꯣꯏꯕ ꯑꯣꯏꯕ꯭ꯔꯅ ꯈꯜꯂꯦ ꯑꯩ ꯋꯥꯈꯜꯗꯗꯤ
ꯃꯥꯅꯦ
ꯑꯗꯣ ꯁꯤꯚꯤꯜ ꯁꯥꯔꯚꯤꯁꯀꯨꯝꯕꯒꯤꯗꯤ
ꯑꯁꯤ ꯆꯧꯔꯤꯁꯀꯨꯝꯕꯒꯤꯗꯤ ꯑꯩ ꯀꯩꯅꯣ ꯍꯧꯖꯤꯛꯃꯛꯀꯤꯗꯤ ꯂꯩꯇꯦ ꯍꯌꯦꯡ ꯉꯜꯂꯤꯀꯥꯟꯗ ꯀꯣ ꯍꯖꯣ ꯉꯜꯂꯤꯕꯅꯤꯅ ꯆꯍꯤ ꯑꯃꯅꯤ ꯑꯅꯤꯁꯤꯗ ꯊꯕꯛ ꯑꯃ ꯐꯪ ꯇꯥꯔꯒꯗꯤ ꯍꯥꯟꯅ ꯑꯗꯨ ꯇꯧꯔꯒ ꯁꯨꯝ ꯍꯣꯠꯅꯒꯦꯅ ꯑꯗꯨ ꯈꯜꯂꯤ ꯑꯗꯨ ꯊꯧꯑꯣꯏꯅꯒꯗꯤ ꯑꯗꯨꯒꯤꯗꯤ ꯇꯧꯔꯔꯣꯏꯒꯦꯅꯗꯤ ꯈꯜꯂꯤ ꯌꯦꯡꯊꯕ ꯉꯟ ꯇꯥꯔꯒꯗꯤ ꯍꯥꯏꯗꯤ ꯂꯥꯏꯕꯛ ꯐꯖꯅ ꯆꯍꯤ ꯑꯃꯅꯤꯗ ꯐꯪ ꯇꯥꯔꯒꯗꯤ ꯄꯩꯁꯥ ꯅꯨꯡꯁꯥꯒꯤꯁꯨ ꯁꯤꯚꯤꯜ ꯁꯥꯔꯚꯤꯁꯁ ꯃꯇꯝꯗ ꯀꯨꯏꯅ ꯆꯪꯉꯤꯗꯅꯀꯣ
ꯎꯝꯝ
ꯑꯗꯨꯒ ꯑꯃ ꯇꯧꯁꯜꯂꯒ ꯑꯗꯨꯃꯥꯏꯅ ꯍꯣꯠꯅꯕ ꯅꯠꯇ꯭ꯔꯒꯗꯤ ꯊꯃꯣꯏꯅ ꯁꯤꯚꯤꯜ ꯁꯥꯔꯚꯤꯁ ꯇꯧꯒꯦꯒꯗꯤ ꯈꯟꯗ꯭ꯔꯦ
ꯎꯝ ꯆꯍꯤ ꯍꯧꯖꯤꯛꯇꯤ ꯑꯗꯨꯝ ꯈꯔ ꯂꯩꯔꯤꯕ ꯃꯥꯜꯂꯦ ꯑꯣꯖꯥꯒꯤꯁꯦꯀꯣ
ꯎꯝ ꯂꯩꯌꯦ
ꯀꯩꯁꯨ ꯀꯥꯏꯗ ꯄꯤ ꯍꯩꯁ ꯗꯤꯗꯁꯨ ꯁꯨꯝ
ꯎꯝ ꯑꯩꯅ ꯁꯤꯁꯦ ꯁꯤꯖꯦꯜ ꯍꯥꯏꯗꯣꯔꯛꯄ ꯑꯗꯨꯒꯤ ꯍꯥꯏꯩꯗꯣꯛꯑꯝꯗꯥꯏꯗ ꯕꯤꯁ ꯗꯤꯒꯤꯁꯤꯁꯨ ꯇꯂꯞ ꯊꯥꯖꯜꯍꯧꯕꯅꯦ ꯈꯜꯂꯛꯇ꯭ꯔꯗꯤꯅꯦꯀꯣ ꯈꯟꯁꯨ ꯈꯜꯂꯛꯈꯤꯗ꯭ꯔꯦ ꯁꯤꯖꯤ
ꯑꯣ ꯐ꯭ꯔꯤꯗꯤ ꯈꯟꯈꯤꯕ꯭ꯔꯥ
ꯐꯔꯤ ꯗ ꯑꯩꯅꯥ ꯃꯥꯇꯣ ꯆꯥꯝꯃ ꯀꯨꯟꯊ꯭ꯔꯥꯃꯨꯛ ꯑꯣꯏꯕꯗꯣ ꯃꯥ ꯑꯅꯤ ꯑꯍꯨꯝ ꯋꯥꯠꯈꯤꯕꯀꯣ ꯀꯗ ꯎꯝ
ꯀꯩꯅꯣꯒꯤꯗꯤ ꯂꯣꯏ ꯁꯨꯈꯤꯕ꯭ꯔꯥ
ꯑꯗꯨꯒꯤ ꯂꯣꯏ ꯁꯨꯒꯤꯗꯥ
ꯎꯝ ꯍꯧꯖꯤꯛ ꯇꯦꯁ ꯁꯦꯔꯤꯁꯀꯨꯝꯕꯁꯦ ꯀꯥꯏꯗ
ꯃꯣꯛꯁꯦ ꯑꯗꯨꯝ ꯇꯦꯛꯁꯕꯨꯛꯇ ꯊꯥꯏ ꯍꯟꯗꯛ ꯊꯥꯃꯨꯛꯁꯤꯗꯤ ꯊꯥꯗ꯭ꯔꯦ ꯑꯩꯁꯨ ꯁꯣ ꯅꯥꯀꯟꯗ ꯈꯔ ꯄꯦꯔꯤꯈꯩꯒꯤ ꯈꯔ ꯆꯟꯕꯒꯤꯀꯣ
ꯎꯝ
ꯐꯦꯁꯕꯨꯛꯅ ꯑꯗꯨꯝ ꯐꯩ ꯈꯜꯂꯦ
ꯇꯦꯛꯁꯕꯨꯛꯇꯣ ꯀꯔꯝꯕ ꯏꯔꯂꯤꯒꯤ ꯂꯧꯕ꯭ꯔꯥ ꯀꯩ
ꯎꯝ ꯑꯗꯨꯗꯤ ꯈꯪꯗꯦ ꯑꯩ ꯑꯦꯀꯥꯎꯟꯁꯦ ꯑꯩꯅ ꯄꯥꯏꯔꯤꯁꯦ ꯏꯅꯥꯎꯄꯥꯒꯤꯅꯦꯕꯀꯣ ꯑꯩꯈꯣꯏ ꯃꯥꯅ ꯁꯤꯖꯤꯟꯅꯔꯝꯕꯒꯤ ꯃꯥꯁꯨ ꯑꯗꯨꯝ ꯀꯩꯅꯣ ꯖꯤꯗꯤ ꯈꯪꯗ ꯇ꯭ꯔꯦꯅꯤꯡ ꯆꯪꯈ꯭ꯔꯦꯕꯀꯣ
ꯎꯝ
ꯑꯩ ꯃꯥꯅ ꯁꯤꯖꯤꯟꯅꯔꯝꯕꯗꯒꯤ ꯊꯥ ꯃꯉꯥ ꯇꯔꯨꯛ ꯂꯩꯔꯤꯅ ꯑꯩꯅꯁꯨ ꯁꯤꯟꯅꯕ
ꯍꯣꯡ ꯎ
ꯑꯗꯨꯗꯣ
ꯍꯣꯏ ꯑꯗꯨꯝ ꯍꯣꯠꯅꯕꯁꯦ ꯑꯗꯨꯝ ꯂꯦꯞꯇ꯭ꯔꯗꯤꯀꯣ ꯍꯣꯠꯅꯕꯁꯤ ꯂꯦꯞꯇ꯭ꯔꯗꯤ ꯑꯗꯨꯝ ꯑꯃ ꯅꯠꯇ꯭ꯔꯒ ꯑꯃꯗꯤ ꯑꯗꯨꯝ ꯂꯩꯕꯅꯤꯅ ꯑꯗꯣ ꯄꯤꯁ ꯗꯤ ꯇꯧ ꯄꯤ ꯑꯩꯩꯆ ꯗꯤ ꯇꯧꯔꯤꯕꯗꯨꯁꯨ ꯌꯥꯝ ꯐꯩ
ꯎꯝ ꯑꯩꯅ ꯑꯍꯣꯏ ꯊꯕꯛꯁꯦ ꯑꯃꯗ ꯁꯣꯏꯔꯛꯑꯁꯨꯀꯣ ꯃꯗ
ꯑꯗꯣ ꯍꯟꯗꯛ ꯍꯟꯗꯛ ꯍꯧꯗꯤ ꯍꯧꯗ꯭ꯔꯤꯕꯥꯀꯣ ꯄꯤ ꯑꯩꯆ ꯗꯤꯁꯦ ꯁꯨꯝ ꯊꯥꯖꯤꯟꯕꯅꯦꯕꯀꯣ
ꯍꯧꯔꯦ ꯃꯃꯥꯡ ꯃꯃꯥꯡ ꯆꯍꯤꯗꯒꯤ
ꯃꯃꯥꯡ ꯆꯍꯤꯍꯤꯗꯒꯤ ꯑꯣ ꯁꯨꯝ ꯁꯨꯝ ꯅꯦꯠ ꯔ ꯄꯤ ꯑꯩꯆ ꯗꯤ ꯖꯤ ꯑꯥꯔ ꯑꯦꯐ
ꯖꯔꯞꯇꯤ ꯐꯪꯗ꯭ꯗ ꯑꯩꯅ ꯁꯨꯝ ꯑꯩꯈꯣꯏ ꯍꯧꯖꯤꯛꯥꯟꯗꯤ ꯄꯤ ꯑꯩꯆ ꯏꯟꯇꯔꯚꯤꯌꯨ ꯆꯪꯕꯩ ꯅꯦ ꯌꯥꯎꯗ꯭ꯔꯗꯤꯗꯦꯗ꯭ꯔꯥ
ꯑꯥ ꯍ ꯍ
ꯊꯥꯔꯝꯗꯥꯏꯗꯨꯅ ꯊꯥꯃꯨꯛ ꯄꯥꯔꯂꯒ ꯅꯦꯠꯇ ꯐꯥꯎꯍꯜꯂꯒ
ꯎꯝ
ꯆꯔꯛꯄꯗꯤ ꯍꯟꯗꯛ ꯁꯤꯁꯦꯜꯜꯂꯛꯇ꯭ꯔꯀꯥꯟꯗ ꯑꯣꯏꯅ ꯍꯣꯠꯅꯔꯒꯦ ꯇꯧ
ꯎ ꯊꯥ ꯑꯃꯅꯤ ꯄꯥꯔꯒ ꯅꯦꯠ ꯀ꯭ꯂꯤꯌꯥꯂꯤꯌꯥꯔ ꯇꯧꯈꯤꯕꯗꯨꯁꯨ ꯑꯗꯨꯁꯨ ꯑꯦ ꯑꯦꯆꯤꯞꯃꯦꯟ ꯑꯃꯅꯤꯅꯦ ꯁꯦꯡꯅꯔꯗꯤ
ꯁꯚꯦꯟꯇꯤꯟ ꯗꯦꯖꯃꯨꯛꯇꯅꯦ ꯑꯩꯅ ꯁꯤꯖꯦꯜ ꯈꯜꯂꯛꯇꯕꯗꯒꯤ ꯄꯥꯈꯤꯕꯅꯦꯕ